ꯀꯔꯤ ꯀꯔꯤ ꯂꯩꯔꯨꯏꯅꯣ ꯏꯟꯖꯥꯡ ꯀꯔꯤ ꯌꯦꯟꯁꯥꯡ ꯍꯥꯎ
ꯇ
ꯍꯜꯂꯣ ꯂꯩ ꯂꯩꯁꯥꯕꯤ
ꯑꯣ ꯇꯥꯏꯌꯦ
ꯇꯕꯤꯔꯕꯣ ꯅꯕꯨꯡꯒꯤ ꯈꯣꯟꯖꯦꯜ ꯇꯥꯕꯤꯔꯕꯣ
ꯇꯥꯏꯌꯦ ꯇꯥꯗ꯭ꯔꯕꯣꯒꯤ ꯑꯩꯒꯤ ꯈꯣꯟꯖꯦꯜꯗꯣ
ꯇꯥꯏ ꯇꯥꯏ ꯇꯥꯏ ꯍꯣꯏ ꯑꯩꯈꯣꯏ ꯏꯆꯟꯒꯤ ꯈꯣꯟ ꯈꯣꯟꯖꯦꯜꯁꯨ ꯇꯥꯏ ꯌꯥꯝ ꯁꯦꯡꯅ ꯇꯥ ꯇꯥꯏ ꯎꯝ ꯌꯥꯝ ꯁꯦꯡꯅ ꯇꯥꯏ ꯍꯥꯏꯕ ꯇꯥꯔꯦꯅꯦ
ꯎꯝ
ꯀꯩꯗꯧꯔꯤꯒꯦ ꯀꯩꯗꯧꯔꯤꯒꯦ
ꯆꯥꯛ ꯌꯦꯟꯁꯥꯡ ꯊꯣꯡꯕ ꯂꯣꯏꯔꯦ ꯑꯩꯈꯣꯏ
ꯑꯦꯁ ꯎꯝ ꯅꯨꯡꯗꯥꯡꯒꯤꯔꯣ
ꯍꯣꯏ ꯅꯨꯡꯗꯥꯡꯒꯤ ꯉꯟ ꯉꯟ ꯊꯣꯡꯗ꯭ꯔꯗꯤ ꯌꯥꯗꯦ ꯍꯧꯖꯤꯛꯀꯥꯟꯗꯤ
ꯑꯁ ꯀꯩꯅꯣ ꯏꯔꯥꯡ ꯐꯠꯇꯦ ꯍꯥꯏ ꯉꯟꯅ ꯊꯣꯡꯉꯤꯔꯣ ꯀꯩ ꯏꯟꯖꯥꯡ ꯊꯣꯡꯉꯦ
ꯑꯂꯨꯒꯒ ꯈꯥꯃꯦꯟ ꯑꯈꯥꯕꯗꯨꯒ ꯁꯧꯒ꯭ꯔꯤꯒ ꯑꯁ ꯃꯤꯛꯁ ꯇꯧꯋꯦ ꯀꯩ ꯀꯩꯅꯣ ꯈꯪꯗꯦ
ꯀꯩꯀꯩ ꯊꯥꯏ ꯉꯥ ꯑꯌꯥꯏꯕ ꯊꯥꯛꯄ꯭ꯔꯣ ꯁꯥ ꯑꯌꯥꯏꯕ ꯊꯥꯛꯄ꯭ꯔꯣ ꯁꯥ ꯑꯌꯥꯏꯕ ꯊꯥꯛꯄ ꯄ꯭ꯔꯣ ꯉꯥꯔꯤ ꯊꯥꯛꯄ꯭ꯔꯣ
ꯉꯥꯁꯨ ꯁꯥꯁꯨ ꯂꯣꯏ ꯊꯥꯛꯏ
ꯏꯁ ꯌꯥꯝ ꯍꯥꯎꯗꯧ ꯃꯥꯜꯂꯦꯀꯣ ꯈꯥꯃꯦꯟ ꯑꯈꯥꯕꯗꯤ ꯈꯥꯃꯦꯟ ꯑꯈꯥꯕꯒꯤ ꯀꯩꯅꯣ ꯀꯥꯡꯁꯣꯏꯁꯨ ꯑꯗꯨꯝ ꯍꯥꯎꯕꯅꯦ
ꯍꯣꯏ ꯍꯥꯎꯋꯦ ꯀꯪꯉꯥꯎꯁꯨ
ꯀꯥꯡꯍꯧ ꯍꯣꯏ ꯍꯣꯏ ꯀꯥꯡꯁꯣꯏꯗꯒꯤ ꯑꯩꯈꯣꯏꯒꯤ ꯀꯥꯡꯍꯧ ꯀꯥꯡꯍꯧꯗꯨꯅ ꯍꯥꯎꯕꯅꯦ
ꯍꯣꯏ ꯍꯥꯎꯋꯦ ꯑꯩꯒꯗꯤ ꯇꯥꯎꯔꯒꯀꯣ ꯕꯗꯥꯝꯗꯣ ꯑꯗꯨꯒ ꯇꯥꯎꯔꯣꯗꯣ ꯍꯥꯎꯕꯅꯦ
ꯅꯪ ꯏꯟꯖꯥꯡ ꯊꯣꯡꯕ ꯍꯩꯔꯝꯅꯦ ꯆꯥꯛ ꯌꯦꯟꯖꯥꯡ
ꯍꯩꯗ꯭ꯔꯗꯤ ꯑꯦꯁ ꯃꯥꯁꯇꯔ ꯆꯦꯐꯅꯤ ꯀꯩꯅꯣ
ꯌꯥꯝ ꯍꯥꯏꯔꯝꯗꯧ ꯌꯥꯝ ꯍꯥꯏꯔꯝꯗꯧ ꯃꯥꯜꯂꯦ
ꯍꯩꯗ꯭ꯔꯥꯗꯤ ꯏꯁ
ꯑꯩꯁꯨ ꯅꯣꯡꯃ ꯆꯥꯒꯦꯅꯦ ꯅꯈꯨꯠ ꯅꯥꯈꯨꯠꯅ ꯊꯣꯡꯖꯕꯗꯣ ꯅꯥꯕꯨꯡ ꯆꯥꯖꯒꯦꯅꯦ ꯑꯝꯇ
ꯍꯣꯏ ꯄꯤꯒꯦ ꯄꯤꯖꯒꯦꯅꯦ ꯂꯥꯛꯑꯣꯅꯦ ꯂꯥꯛꯁꯨ ꯂꯥꯛꯇ꯭ꯔꯒ
ꯀꯔꯤ
ꯂꯥꯛꯁꯨ ꯂꯥꯛ ꯇ꯭ꯔꯒ
ꯂꯥꯛꯄꯗ ꯆꯥꯕ ꯌꯥꯏ ꯂꯥꯛꯑꯁꯨ ꯅꯣꯏꯗꯤ ꯆꯥꯁꯦ ꯈꯣꯠꯁꯦ ꯀꯧꯗꯦꯅꯦ
ꯑꯁ ꯌꯥꯔꯦꯗ ꯑꯩꯉꯣꯟꯗ ꯇꯥꯏꯁꯤꯟ
ꯈꯣꯏꯒꯤ ꯈ꯭ꯔꯤꯁꯃꯥꯁ ꯃꯇꯝ ꯅꯒꯅꯦ ꯎꯝ ꯁꯥꯠ ꯊꯣꯡꯕ ꯅꯠꯇꯕ ꯀꯥꯡꯁꯣꯏ ꯊꯣꯡꯉꯒ ꯆꯥꯛ ꯀꯧꯎꯀꯣ
ꯑꯁ ꯁꯥ ꯑꯩ ꯈ꯭ꯔꯤꯁꯃꯥꯁꯀꯤ ꯁꯥ ꯆꯥꯅꯤꯡꯗꯦ ꯍꯥꯏꯗꯤ
ꯈ꯭ꯔꯤꯁꯃꯥꯁꯀꯤ ꯁꯥ ꯆꯅꯤꯡꯗꯦ
ꯂꯣꯏ ꯂꯣꯏꯔꯝꯗꯥꯏꯗ ꯂꯣꯏꯔꯝꯗꯥꯏꯒꯨꯝꯗ ꯑꯗꯨꯒ ꯑ ꯂꯣꯏꯕ ꯀꯥꯟ ꯑꯗꯨꯅ ꯍꯦꯟꯅ ꯍꯥꯎꯕꯅꯦ
ꯑꯝꯇꯗꯤ ꯀꯧꯎꯀꯣ ꯅꯪ ꯅꯈꯨꯠꯅ ꯊꯣꯡꯖꯕ ꯑꯗꯣꯝꯗ ꯃꯥꯍꯥꯎ ꯇꯪꯒꯦꯕ ꯌꯥꯝꯕꯔꯥ ꯗ꯭ꯌꯨꯇꯤꯗ ꯂꯩꯌꯦ ꯗ꯭ꯌꯨꯇꯤꯗ ꯂꯩꯖꯔꯦ ꯎꯄꯥꯏ ꯂꯩꯇꯦ ꯎꯝ ꯄꯨꯡ ꯇꯔꯨꯛꯇ ꯄꯨꯡ ꯇꯥꯔꯨꯛꯇ ꯍꯟꯅꯤ
ꯑꯗꯣ ꯇꯔꯨꯛꯇ ꯍꯜꯂꯒ ꯅꯪ ꯅꯪꯅ ꯆꯥꯛ ꯌꯦꯟꯁꯥꯡ ꯑꯃꯨꯛꯀ ꯊꯣꯡꯉꯤꯔꯣ
ꯊꯣꯡ ꯍꯣꯏꯗ ꯑꯩꯈꯣꯏꯒꯤ ꯇꯣꯉꯥꯟꯅ ꯀꯤꯠꯆꯟ ꯂꯩꯌꯦ ꯑꯩꯈꯣꯏ ꯆꯥꯛ ꯏꯟꯁꯥꯡ ꯊꯣꯡꯕ ꯐꯪꯗꯦ
ꯑꯁ ꯌꯥꯝꯅ ꯉꯥꯏꯅ ꯑꯦꯁ ꯊꯕꯛ ꯀꯣꯝꯃꯦ ꯗꯨꯗꯤ ꯊꯕꯛ
ꯀꯣꯝꯗꯤ ꯀꯣꯝꯃꯦ ꯑꯩꯈꯣꯏꯒꯤ ꯄꯨꯖꯥꯔꯤ ꯇꯣꯉꯥꯟꯅ ꯊꯝꯃꯦꯕꯀꯣ ꯑꯩꯈꯣꯏ ꯑꯩꯈꯣꯏ ꯃꯤ ꯃꯌꯥꯝꯒꯤ ꯍꯥꯏ
ꯅꯣꯏꯗꯤ ꯅꯨꯡꯉꯥꯏꯅꯦ ꯊꯕꯛ ꯆꯠꯂꯁꯨ ꯨ ꯋꯥꯅ ꯆꯠꯂꯁꯨ ꯆꯥꯛ ꯌꯦꯟꯁꯥꯡ ꯊꯣꯡꯗꯕꯤꯒꯤ ꯑꯗꯨꯝ ꯆꯥꯔ ꯇꯨꯝꯃꯦ ꯑꯗꯨꯗꯤ ꯅꯨꯡꯉꯥꯏꯊ꯭ꯔꯣ
ꯑꯍꯣꯏ ꯆꯥꯛ ꯊꯣꯡꯕ ꯐꯪꯗ꯭ꯔꯦ ꯌꯥꯝ ꯅꯨꯡꯉꯥꯏꯔꯦ ꯍꯥꯟꯅꯗꯤ ꯑꯩꯈꯣꯏ ꯗ꯭ꯌꯨꯇꯤꯃꯨꯛ ꯊꯣꯛ ꯊꯛꯀꯅꯤ ꯆꯥꯛ ꯃꯨꯛ ꯆ ꯆꯥꯛ ꯃꯨꯛ ꯊꯣꯡꯒꯅꯤ ꯌꯥꯝ ꯋꯥꯔꯝꯕꯅꯦꯕꯀꯣ ꯍꯟꯗꯛꯇꯤ ꯌꯥꯝ ꯅꯨꯡꯉꯥꯏꯔꯦ ꯍꯥꯏꯇꯥꯔꯦ
ꯋꯥꯅ ꯍꯜꯂꯛꯄ ꯆꯥꯛ ꯊꯣꯡꯕꯁꯦ ꯋꯥꯕꯅꯤ ꯑꯗꯨꯒ ꯅꯣꯏꯖꯤ ꯑꯁ ꯍꯣꯏ ꯌꯥꯝ ꯀꯣꯝꯃꯤꯅꯦ ꯅꯣꯏ ꯅꯣꯏꯗꯗꯤ ꯍꯦꯛ ꯂꯥꯞꯄꯒ ꯆꯥꯛ ꯆꯥꯔꯅꯤ ꯑꯗꯨꯒ ꯇꯨꯝꯃꯅꯤꯅꯦ
ꯑꯗꯨ ꯅꯠꯇꯗꯤ ꯀꯥꯏꯗꯤ ꯌꯥꯝ ꯋꯥꯏꯍꯦ ꯗ꯭ꯌꯨꯇꯤꯁꯨ ꯑꯃꯨꯛ ꯊꯣꯛꯣꯡꯅꯕ ꯍꯣꯠꯅꯒꯅꯤ ꯑꯗꯒꯤ ꯆꯥꯛ ꯏꯟꯁꯥꯡꯁꯨ ꯑꯃꯨꯛ ꯊꯣꯡꯅꯤ ꯌꯥꯝ ꯋꯥꯕꯅꯦ ꯑꯩꯈꯣꯏꯒꯤ ꯀꯤꯠꯆꯟ ꯃꯦꯁ ꯍꯧꯕꯗꯒꯤꯅꯦ ꯈꯔ ꯅꯨꯡꯉꯥꯏꯔꯦ ꯉꯁꯤꯗꯤ ꯌꯨꯝꯗ ꯑꯗꯨꯝ ꯂꯩꯕ꯭ꯔꯣ
ꯉꯁꯤꯁꯦ ꯑꯦꯔꯖꯤ ꯆꯠꯂꯦ
ꯑꯣ ꯀꯥꯏꯗꯅꯣ
ꯥ ꯑꯩꯈꯣꯏ ꯈꯨꯟꯒꯤ ꯃꯅꯥꯛꯇ ꯆꯠꯂꯦ
ꯑꯩꯈꯣꯏ ꯈꯨꯟ ꯃꯅꯥꯛꯇ
ꯑ
ꯎ ꯀꯩ ꯖꯒꯥꯗꯅꯣ
ꯎꯝ ꯇꯨꯄꯣ ꯃꯅꯥ ꯀꯗꯨ
ꯍꯥ
ꯄꯔꯠ ꯐꯥꯏꯚ ꯇ
ꯑꯣ ꯄꯔꯊꯇ꯭ꯔ
ꯎꯝ
ꯑꯣ ꯅꯪꯗꯤ ꯍꯟꯗꯛꯇ ꯆꯠꯄ ꯃꯥꯜꯂꯦ
ꯍꯥ
ꯑꯗꯗꯤ ꯇꯣ ꯍꯁꯥꯕ ꯄ ꯃꯥꯜꯂꯦꯕ
ꯑ ꯎꯝ ꯍꯗꯤ ꯇꯅꯤ ꯆꯂꯦ ꯑꯁ ꯑꯩꯗꯤ ꯑꯦꯞꯁꯦꯟ ꯌꯥꯝ ꯇꯧꯋꯦ ꯉꯁꯤꯅ ꯄ꯭ꯔꯖꯦꯟ ꯇꯧꯕꯁꯦ ꯉꯁꯤꯅ ꯑꯅꯤꯔꯛ ꯑꯣꯏꯔꯝꯅꯦ
ꯑ ꯐꯩ ꯐꯩ ꯆꯠꯄ ꯅꯨꯡꯉꯥꯏꯕ꯭ꯔꯣ ꯀꯃꯥꯏꯅ ꯇꯧꯒꯦ
ꯑꯁ ꯉꯟꯅ ꯉꯟꯅ ꯆꯠꯄꯨꯒꯤꯀꯣ ꯋꯥꯏ ꯇꯨꯞꯆꯦꯠꯁꯨ ꯐꯥꯗꯦ
ꯃꯟꯅꯁꯂꯦ
ꯄꯨꯡ ꯇꯔꯨꯛ ꯃꯈꯥꯏ ꯑꯗꯨꯋꯥꯏꯗ ꯆꯠꯄ ꯍꯧꯔꯅꯦ
ꯆꯂꯤꯔꯔꯕꯣ ꯑꯗꯨꯗꯤꯌꯥ
ꯆꯥꯌꯦ ꯀ ꯄꯀ ꯄꯛ ꯆꯥꯒꯆ ꯇꯆꯦ
ꯑꯣ ꯀꯕꯥꯛ ꯄꯛꯆꯥ ꯂꯦꯕ ꯌꯥꯝ ꯆꯥꯏ ꯑꯗꯣ ꯄꯨꯡ ꯇꯔꯨ ꯃꯈꯥꯏꯗꯩ ꯆꯠꯂꯤꯗꯣ ꯄꯨꯡ ꯇ ꯇꯔꯨꯛ ꯃꯈꯥꯏ ꯆꯠꯄ ꯍꯧꯖꯤꯛ ꯄꯨꯡ ꯀꯌꯥꯗ ꯍꯜꯂꯛꯄ ꯄꯨꯡ ꯄꯨꯡ ꯑꯃꯗ
ꯄꯨꯡ ꯇꯔꯨꯛ ꯅꯠꯇꯕꯤꯗ ꯄꯨꯡ ꯇꯔꯨꯛ ꯃꯈꯥꯏ ꯆꯠꯄꯁꯨ ꯌꯥꯎꯋꯦ ꯇꯔꯦꯠ ꯑꯗꯨꯋꯥꯏꯗ ꯆꯠꯄ ꯍꯧꯕꯁꯨ ꯌꯥꯎꯋꯦ
ꯑꯗꯣ ꯍꯜꯂꯛꯄꯗꯗꯤ ꯄꯨꯡ ꯀꯌꯥꯗ ꯍꯜꯂꯛꯀꯦ
ꯍꯜꯂꯛꯄꯗꯤ ꯄꯨꯡ ꯑꯩꯈꯣꯏꯅ ꯐꯣꯇꯣ ꯀꯥꯞꯄꯤꯁꯦ ꯄꯨꯡ ꯇꯔꯥ ꯃꯈꯥꯏ ꯑꯗꯨꯋꯥꯏ ꯃꯈꯥꯏ ꯍꯦꯟꯅꯗꯤ ꯑꯗꯨꯝ ꯀꯥꯞꯄ ꯍꯧꯔꯦ ꯑꯗꯨꯝ ꯕꯔꯣ ꯑꯗꯨ ꯈꯟꯒꯤ ꯆꯠꯄ ꯍꯧꯔꯑꯦ ꯑꯃꯨꯛꯀ ꯑꯁ ꯆꯠꯄꯗꯒꯤ ꯍꯦꯟꯅ ꯋꯥꯏ ꯊꯕꯛ ꯁꯨꯕꯗꯒꯤꯗꯤ
ꯆꯠ ꯆꯠꯄꯗꯨꯅ ꯍꯦꯟꯅ ꯋꯥꯏꯑꯦꯕ ꯎꯝ ꯒꯥꯔꯤ ꯆꯠꯇ꯭ꯔꯣ ꯑꯣꯇꯣꯒꯨꯝꯕ ꯆꯠꯁꯦ ꯍꯥꯏꯕꯅꯤ ꯑꯗꯨꯗꯤ
ꯆꯠꯅꯗꯦ ꯂꯝꯕꯤ ꯐꯠꯇꯕꯅꯤꯅ
ꯎꯝ ꯂꯝꯕꯤ ꯌꯥꯝ ꯐꯠꯇꯕ꯭ꯔꯣ ꯑꯩꯈꯣꯏꯒꯤ ꯂꯝꯕꯤꯗꯣ ꯑꯩꯈꯣꯏꯒꯤ ꯑꯩꯈꯣꯏ ꯈꯨꯟꯒ ꯃꯣꯏꯒꯤ ꯈꯨꯟꯒ ꯃꯔꯛꯇ ꯃꯊꯛꯇꯒꯤ ꯍꯦꯛ ꯀꯔꯤ ꯍꯥꯏꯁꯤꯔꯥ ꯂꯩꯕꯥꯛꯀꯛꯇ ꯇꯥꯕꯗꯣ ꯑꯗꯨꯃꯥꯏꯅ ꯇꯧꯔꯤꯕꯣ
ꯇꯥꯗꯦ ꯇꯥꯗꯦꯗꯣ ꯂꯝꯕꯤꯗꯣ ꯑꯗꯨꯝ ꯏꯁꯤꯡ ꯌꯥꯝ ꯂꯩꯕꯤꯒꯤꯀꯣ
ꯑꯀꯨꯠ ꯑꯇꯣꯡ ꯌꯥꯝ ꯂꯩꯕ
ꯑ
ꯑ ꯑꯗꯨꯒꯤ ꯂꯝ ꯑꯗꯨꯒꯤ ꯂꯝꯕꯤꯗꯨꯗꯤ ꯍꯥꯟꯅꯗꯒꯤ ꯑꯗꯨꯃꯥꯏꯅ ꯇꯧꯕꯅꯤꯗ ꯐꯖꯅ ꯑꯗꯨꯝ ꯁꯦꯝꯃꯒꯁꯨꯀꯣ ꯍꯥꯏꯗꯤ ꯑꯩꯈꯣꯏꯒꯤ ꯔꯦꯜꯋꯦꯒꯤ ꯒꯥꯔꯤꯁꯨ ꯌꯥꯝ ꯆꯠꯄꯅꯤꯅꯁ ꯑꯆꯧ ꯑꯆꯧꯕꯗꯣ ꯑꯗꯨꯅ ꯃꯣꯏꯒꯤ ꯆꯀꯥꯒꯤ ꯀꯩꯅꯣꯗꯣ ꯃꯃꯤ ꯇꯥꯕꯗꯣ ꯑꯀꯨꯠꯄꯗꯣ ꯑꯗꯨꯗ ꯏꯁꯤꯡ ꯑꯗꯨꯝ ꯇꯨꯡꯁꯤꯜꯂꯅꯤ ꯌꯥꯝ ꯅꯨꯡꯉꯥꯏꯇꯕꯅꯤꯗ
ꯂꯝꯕꯤ ꯆꯠꯄꯗ ꯍꯦꯟꯅꯕꯨ ꯋꯥꯏꯑꯕ ꯑꯗꯨ ꯊꯕꯛꯇꯤ ꯑꯗꯨꯝ ꯃꯐꯝ ꯑꯃꯗ ꯊꯕꯛ ꯁꯨꯕꯒꯤ ꯋꯥꯗꯅ ꯁꯣꯔꯁꯨ ꯑꯃ ꯀꯞ ꯐꯝꯒꯅꯤ ꯂꯝꯕꯤꯗ ꯑꯁ ꯑꯗꯨꯝ ꯅꯥꯛꯅꯤꯡꯉꯥꯏ ꯑꯗꯨꯝ ꯊꯨ ꯊꯨꯅ ꯆꯠꯂꯦ ꯆꯦꯟꯠ ꯄꯨꯔꯥ ꯑꯗꯨꯝ ꯅꯥꯡꯅꯤꯡꯉꯥꯏ ꯐꯣꯠꯇꯣ ꯑꯗꯨꯝ ꯀꯥꯏꯕ
ꯆꯠꯠꯇꯕꯅꯤꯅ ꯑꯃꯔꯣꯝꯗ ꯀꯩꯅꯣ ꯅꯨꯡꯉꯥꯏꯔꯝꯗ ꯋꯥꯔꯤ ꯇꯧꯔꯒ
ꯑꯗꯨꯅꯉꯥꯏ ꯂꯥꯛꯄ ꯀꯥꯟꯗ ꯍꯦꯟꯅ ꯅꯨꯡꯉꯥꯏ ꯂꯥꯛꯄ ꯀꯥꯟꯗꯗꯤ ꯐꯣꯇꯣꯁꯨ ꯀꯥꯞꯄ ꯂꯣꯏꯔꯒ ꯆꯠꯄꯅꯤꯅꯀꯣ ꯑꯗꯨꯝ ꯄꯥꯈꯠꯇ꯭ꯔꯦꯕ ꯑꯁ ꯑꯌꯨꯛꯇꯗꯤ ꯅꯪꯉꯣꯏꯗ꯭ꯔꯥ ꯑꯁ ꯉꯁꯥꯏꯁꯨ ꯑꯩꯕꯨ ꯂꯥꯎ ꯂꯥꯎ ꯂꯔꯦ
ꯀꯩꯅꯣ ꯍꯣꯏꯗꯤ ꯆꯠꯇꯕ꯭ꯔ ꯑꯣꯏꯗꯤ
ꯆꯠꯂꯦ ꯃꯥꯁꯨ ꯑꯩꯈꯣꯏꯅꯤ ꯉꯁꯤ ꯑꯗꯨꯝ ꯆꯠꯂꯦ ꯃꯥꯁꯦ ꯑꯦꯞꯁꯦꯟ ꯄꯥꯛ ꯇꯧꯗꯕꯅꯦ ꯃꯥꯗꯤ ꯑꯦꯞꯁꯦꯟ ꯇꯧꯗꯦ ꯄꯥꯛ ꯄꯥꯛ ꯑꯩꯅꯦ
ꯑꯣ ꯔꯤꯝꯐꯨꯜꯂꯨ ꯔꯤꯡꯐꯨꯜꯂꯨ ꯔꯤꯝꯐꯨꯜ ꯑꯣꯖꯥ ꯑꯣꯏꯗ꯭ꯔꯦꯀꯣ
ꯑꯣꯏꯣꯏꯗ꯭ꯔꯦ
ꯎꯝ ꯑꯩꯒꯤ ꯃꯥ ꯑꯣꯖꯥ ꯑꯗꯨꯝ ꯑꯣꯏꯔꯤꯕ꯭ꯔꯥ ꯈꯜꯂ ꯚꯥꯞꯇ ꯑꯗꯨꯝ ꯂꯩꯕ ꯑꯦꯟ ꯑꯥꯔꯖꯤꯁꯦ ꯆꯠꯄꯁꯤ ꯑꯐꯕꯅꯤꯅꯦ ꯐꯕꯅꯤꯅꯦ
ꯐꯔꯦ ꯐꯔꯦ ꯈꯨꯟ ꯆꯥꯎꯈꯠꯅꯤꯡꯉꯥꯏ ꯁꯦꯝꯕꯅꯦ ꯑꯩꯈꯣꯏꯅ ꯅꯣꯏꯗꯤ ꯈꯨꯟꯗ ꯂꯩꯇꯕꯅꯤꯅ ꯎꯄꯥꯏ ꯂꯩꯇꯦ
ꯎꯝ ꯑꯩꯁꯨ ꯈꯨꯟꯗ ꯂꯩꯗꯤ ꯑꯗꯨꯝ ꯆꯠꯄ ꯇꯥꯕꯅꯦ ꯈꯨꯟꯗꯁꯨ ꯂꯩꯇꯔꯦ ꯅꯣꯏꯗꯤ ꯀꯩꯅꯣ ꯇꯧꯗꯕ꯭ꯔꯣ ꯈꯨꯨꯟ ꯉꯥꯛꯄ ꯆꯠ ꯇ ꯥꯕ꯭ꯔꯣ
ꯑꯩꯈꯣꯏꯗꯤ ꯆꯠꯇꯦ
ꯆꯠꯇꯦ ꯅꯣꯏꯗꯤ ꯂꯩꯁꯥꯕꯤꯅꯤꯅ ꯃꯧ ꯅꯍꯥꯁꯤꯡꯗꯤ ꯆꯠꯇꯥꯏꯅꯦ
ꯑꯧ ꯆꯠꯂꯦ ꯃꯧꯅꯍꯥꯁꯤꯡꯕꯨꯗꯤ
ꯎꯝ ꯍꯥꯏꯗꯤ. ꯏꯔꯥꯡ ꯐꯠꯇꯕꯅꯤꯅꯀꯣ ꯕꯦꯔꯥ ꯂꯣꯏꯟ ꯀꯥꯔꯦꯅꯦ
ꯎꯝ
ꯅꯣꯏ ꯅꯣꯏ ꯕꯕꯥ ꯃꯃꯥ ꯂꯣꯏꯟ ꯂꯩꯔꯤꯕꯣ
ꯃꯥꯗꯥ ꯂꯧꯕꯨꯛꯇ ꯆꯠꯈꯤꯌꯦ ꯂꯧꯕꯨꯛꯇ ꯆꯠꯈꯤꯌꯦ
ꯎꯝ ꯂꯧꯕꯨꯛꯇ ꯈꯔꯥ ꯅꯥꯄꯤ ꯃꯟꯕ꯭ꯔꯣ ꯅꯣꯏꯒꯤ ꯅꯣꯏꯒꯥ ꯐꯧ ꯄꯨꯟꯕꯗꯣ ꯍꯧꯔꯕꯣ
ꯍꯧꯔꯦ ꯍꯥꯏ ꯑꯩꯗꯤ ꯆꯠꯇ꯭ꯔꯤꯌꯦ ꯑꯃꯐꯥꯎ ꯑꯩꯗꯤ ꯀꯨꯝꯗ꯭ꯔꯤ
ꯑꯣ ꯍꯧꯔꯝꯃꯅꯤꯗ ꯑꯗꯨꯅ ꯀꯣꯝꯗꯨꯗꯀꯣ ꯀꯣꯈꯣꯏ ꯂꯤꯡꯕꯩ ꯁꯔꯨꯛꯄꯨꯗꯤ
ꯑꯧ ꯑꯁ ꯂꯤꯕꯁꯦ ꯑꯁ ꯃꯤ ꯑꯃꯨꯛꯀ ꯅꯦꯛꯀꯅꯤ ꯑꯗꯨꯒ ꯑꯩ ꯑꯩ ꯑꯃꯒ ꯈꯨꯂꯥꯡꯒꯤꯗꯣ ꯑꯃꯨꯛꯀ ꯆꯠꯀꯅꯤ ꯑꯩ ꯋꯥꯏ
ꯃꯥꯅꯤ ꯍꯨꯟꯕꯗꯨꯅ ꯀꯩꯅꯣ ꯇꯧꯔꯤꯗ ꯁꯝꯃꯦꯗ ꯍꯨꯟꯕꯗꯨꯗꯤ ꯃꯔꯛ ꯃꯔꯛꯇ ꯐꯣꯏꯔꯒ ꯑꯃꯨꯛ ꯀꯩꯅꯣ ꯇꯧꯒꯗꯧꯕꯗꯨ ꯉꯥꯏꯔꯦ ꯑꯀꯨꯡꯕ ꯖꯒꯥꯗꯒꯤ ꯊꯣꯏꯗꯣꯛꯑꯒ ꯀꯣ
ꯎꯝ ꯂꯤꯡꯕꯗꯤ ꯃꯤ ꯇꯔꯥ ꯇꯔꯥꯃꯥꯊꯣꯏ ꯍꯣꯏ ꯑꯗꯨꯝ ꯆꯡꯒꯅꯤꯕ ꯑꯗꯨꯗ ꯄꯩꯁꯥ ꯈꯔ ꯅꯦꯛꯄꯁꯨ ꯌꯥꯎꯔꯦ ꯑꯗꯨꯒ ꯅꯦꯛꯑꯒ ꯑꯃꯨꯛꯀ ꯍꯦꯟꯖꯥꯡꯗꯣ ꯍꯥꯎꯗ꯭ꯔꯗꯤ ꯅꯨꯡꯉꯥꯏꯇꯦ ꯑꯃꯨꯛꯀ ꯍꯦꯟꯖꯥꯡꯒꯤ ꯑꯃꯨꯛꯀ ꯁꯦꯝꯒꯅꯤ ꯄꯝꯐꯦꯟꯒꯗꯤ ꯑꯗꯨꯝ ꯂꯤꯡꯕ ꯂꯤꯡꯕꯃꯛꯇꯤ ꯆꯪꯗꯦꯗꯅ ꯗꯨ
ꯃꯥꯅꯤ ꯄꯝꯐꯦꯟ ꯀꯩꯅꯣꯗꯨꯗꯤ ꯂꯧ ꯍꯨꯟꯕꯗꯨꯗꯤ ꯍꯥꯏꯗꯤ ꯅꯣꯏꯅ ꯑꯗꯨꯝ ꯍꯨꯟꯖꯔꯦꯗꯅ ꯃꯤ ꯑꯇꯣꯞꯄꯁꯨ ꯅꯦꯛꯇ꯭ꯔꯦ ꯑꯗꯒꯤ ꯆꯥꯛ ꯌꯦꯟꯁꯥꯡꯁꯨ ꯆꯪꯗ꯭ꯔꯦꯗꯅ
ꯎꯝ ꯑꯗꯨꯅ ꯀꯣꯝꯃꯦ ꯎꯝ
ꯍꯨꯟꯕꯗꯨꯅ ꯈ꯭ꯋꯥꯏꯗꯒꯤ ꯁꯝꯃꯦꯗ ꯑꯩꯈꯣꯏꯁꯨ ꯑꯗꯨꯃꯥꯏꯅ ꯇꯧ ꯍꯥꯏꯒꯗꯕꯗꯣ ꯑꯩꯈꯣꯏꯗꯤ ꯂꯤꯡꯉꯅꯤ ꯉꯁꯤ ꯂꯤꯡꯉꯅꯤ ꯑꯩꯈꯣꯏꯗꯤ
ꯑꯣ ꯑꯁ ꯉꯁꯤ ꯂꯤꯡꯕꯗꯣ ꯐꯩꯌꯦ ꯅꯣꯡ ꯆꯨꯗꯕꯗꯣ ꯉꯁꯤꯗꯤ ꯅꯣꯡ ꯐꯖꯅ ꯐꯩ ꯅꯣꯏ ꯗꯥꯎ ꯌꯥꯏ
ꯀꯩ ꯀꯩꯒꯤꯅꯣ ꯁꯥꯗ꯭ꯔꯣ ꯅꯨꯡꯁꯥ
ꯎꯝ ꯅꯨꯡꯁꯥ ꯁꯥꯗꯦ ꯑꯌꯨꯛꯇꯗꯤ ꯆꯨꯑꯦꯕ ꯑꯗꯣ ꯑꯌꯨꯛꯇ ꯆꯨꯔꯒ ꯆꯨꯗ꯭ꯔꯦꯕ ꯑꯗꯨꯝ ꯅꯨꯃꯤꯠ ꯆꯨꯞꯄ ꯑꯗꯨꯝ ꯐꯩꯕ ꯅꯣꯡꯗꯣ
ꯍꯣꯏ ꯑꯁ ꯉꯁꯥꯏꯒꯤ ꯅꯨꯡꯁꯥ ꯈꯨꯣꯠꯁꯥꯕꯁꯦ ꯁꯤꯁꯤꯁꯨ ꯌꯥꯝ ꯁꯥꯔꯝꯕꯅꯦ ꯑꯗ ꯄꯨꯡ ꯑꯃꯗꯗ ꯅꯣꯡꯃꯨꯛ ꯇꯥꯔꯦ ꯑꯗꯨꯗꯤ ꯍꯧꯖꯤꯛꯇꯤ ꯈꯔ ꯅꯨꯡꯉꯥꯏꯔꯦ
ꯅꯣꯡꯗꯤ ꯇꯥ
ꯎꯝ
ꯅꯣꯡꯗꯤ ꯇꯥ ꯅꯨꯡꯁꯥ ꯊꯣꯛꯑꯦ ꯉꯁꯥꯏꯗꯤ ꯎꯝ
ꯅꯣꯡ ꯃꯪ ꯅꯣꯡꯃꯡꯉꯤꯕ
ꯍꯧꯖꯤꯛ ꯍꯧꯖꯤꯛ ꯑꯃꯨꯛꯀ ꯅꯣꯡ ꯇꯥꯏ ꯍꯧꯖꯤꯛ ꯅꯣꯡ ꯇꯥꯏꯌꯦ
ꯑꯣ ꯑꯩꯈꯣꯏꯁꯨ ꯌꯥꯝ ꯉꯟꯅ ꯉꯟꯅ ꯂꯣꯏꯔꯅꯤ ꯍꯥꯏꯕꯅꯤ ꯃꯤ ꯌꯥꯝꯃꯦꯕ ꯑꯩꯈꯣꯏꯒꯤ ꯑꯩꯈꯣꯏꯅ ꯂꯧ ꯀꯩꯅꯣ ꯎꯕꯗꯣ ꯀꯩꯅꯣ ꯇꯧꯗꯦꯕ ꯌꯥꯝ ꯆꯥꯎꯗꯦꯕ
ꯎꯝ ꯉꯁꯤ ꯃꯤꯒ ꯂꯤꯡꯉꯤꯔꯣ ꯑꯗꯨ ꯑꯗꯨꯗꯤ ꯅꯣꯏ
ꯑꯥ
ꯃꯤ ꯀꯌꯥ ꯂꯤꯉꯤ ꯍꯥꯏꯕꯣ ꯅꯣꯏ ꯅꯣꯏ
ꯃꯤ ꯃꯉꯥ ꯍꯥꯏꯕ꯭ꯔꯥ ꯀꯩꯅꯣꯝ ꯍꯥꯏ ꯑꯩꯈꯣꯏꯒꯤ ꯍꯟꯗꯛ ꯂꯧ ꯎꯕꯁꯦ ꯀꯩꯅꯣ ꯇꯧꯋꯦ ꯃꯆꯥꯅꯦꯕ ꯌꯥꯝ ꯆꯥꯎꯗꯕꯅꯤ ꯖꯒꯥ ꯈꯤꯇꯪꯅꯤꯗ
ꯆꯥꯎꯗꯕꯗꯣ ꯐꯩꯗ
ꯍꯣꯏ ꯏꯆꯦ ꯍꯣꯏꯗ ꯎ ꯍꯥꯏꯔꯒꯀꯑꯣ ꯇꯧꯕꯅꯦ ꯃꯣꯏ ꯉꯝꯃꯔꯣꯏ ꯍꯥꯏꯕꯅꯦ ꯎꯝ
ꯑꯩ ꯅꯆꯦ ꯉꯁꯥꯏ ꯑꯩꯉꯣꯟꯗ ꯐꯣꯟ ꯇꯧꯔꯛꯑꯦ
ꯀꯅꯥ
ꯅꯣꯏ ꯅꯆꯦꯗꯣ
ꯑꯩꯈꯣꯏꯆꯦ ꯑꯩꯈꯣꯏꯆꯦꯗꯤ ꯑꯩꯈꯣꯏꯆꯦ ꯌꯥꯝꯃꯦ ꯀꯩꯅꯣꯗꯨꯔꯥ ꯑꯍꯟꯗꯣ ꯑꯣ ꯀꯩ ꯍꯥꯏꯔꯤꯕ
ꯑ ꯎꯝ ꯅꯪ ꯑꯃꯨꯛ ꯀꯣꯂꯦꯖ ꯑꯃꯨꯛꯀ ꯆꯠꯂꯗꯤ ꯆꯦ ꯑꯃ ꯄꯨꯔꯛꯑꯣ ꯍꯥꯏꯅ ꯑꯩꯉꯣꯟꯗ ꯐꯣꯟꯇꯧꯔꯛꯄ
ꯑꯣ ꯂꯣꯅꯦꯗꯤꯒ
ꯑꯧ
ꯑꯣ ꯀꯩ ꯀꯩ ꯆꯦꯅꯣꯅꯦ
ꯕꯦꯡ ꯏꯁꯇꯦꯠꯃꯦꯟ ꯍꯥꯏꯕ ꯑꯃ ꯇꯧꯋꯦ ꯑꯦꯠꯃꯤꯁꯟꯒꯤ ꯍꯥꯏꯌꯦ
ꯎꯝ ꯑꯣ ꯅꯪ ꯀꯩꯅꯣ ꯂꯣꯏꯗ꯭ꯔꯤꯕꯣ ꯀꯣꯂꯦꯖ ꯂꯣꯏꯗ꯭ꯔꯤꯕꯣ
ꯂꯣꯏꯔꯦ
ꯄꯥꯏꯀꯣ
ꯀꯣꯂꯦꯁꯇꯤ ꯑꯁ ꯂꯣꯏꯕ ꯀꯨꯏꯔꯦ
ꯑꯗꯨꯗꯤ ꯐꯩ ꯀꯩꯅꯣ ꯃꯤꯒꯤ ꯃꯍꯨꯠ ꯅꯪ ꯀꯩꯅꯣ ꯊꯥꯕ꯭ꯔꯣ ꯑꯦꯛꯖꯥꯝ
ꯑꯧ
ꯎꯝ ꯐꯩꯅꯦ ꯃꯤꯒꯤ ꯃꯍꯨꯠ ꯊꯥꯔꯒ ꯄꯩꯁꯥ ꯐꯖꯅ ꯇꯥꯜꯂꯦꯅꯦ